ꯍꯜꯂꯣ
ꯎ
ꯍꯜꯂꯣ ꯑꯥꯎ ꯀꯃꯣ
ꯇꯔꯤꯖ ꯑꯣꯏꯔꯤꯔꯤꯕ
ꯁꯤꯇꯀꯥ
ꯎꯝ
ꯆꯥꯛ ꯊꯣꯡꯁꯤꯔꯥ ꯇꯧꯕ
ꯎꯝ ꯅꯜꯂꯤꯦꯦ
ꯊꯕꯛ ꯂꯩꯇꯕ
ꯅ ꯑꯁ ꯌꯥꯝ ꯉꯜꯂꯤꯦ ꯊꯕꯛ ꯂꯩꯇ꯭ꯔꯗꯤ ꯑꯗꯨꯝ ꯇꯧꯔꯕꯣ ꯅꯣꯏꯗꯤ
ꯎꯝ ꯊꯕꯛ ꯂꯩꯇꯥꯥꯔꯗꯤ ꯑꯌꯨꯛ ꯆꯥꯛꯄꯣꯛꯒ ꯑꯗꯨꯝ ꯊꯣꯡꯃꯟꯕꯁꯨ ꯂꯩ
ꯂꯣ ꯑꯣꯏꯣꯏ ꯔꯦ ꯍꯪꯆꯤꯒꯤ ꯄ ꯊꯣꯡꯉꯗꯗꯤ ꯍꯧꯖꯤꯛ ꯊꯨꯄ ꯂꯩꯗ꯭ꯔꯗꯤ
ꯊꯝꯕ ꯌꯥꯗꯦ ꯍꯥꯏꯕꯗꯤ ꯆꯥꯕ ꯌꯥꯗꯕꯅꯤꯅ ꯊꯝꯕ ꯌꯥꯕ ꯑꯣꯏꯔꯗꯤ ꯊꯣꯡꯒꯗꯕꯅꯤ
ꯊꯤꯜꯂꯎ ꯑꯩꯈꯣꯏꯗꯁꯨ
ꯎ ꯂꯥꯛꯀꯗꯕꯗꯣ ꯂꯥꯞꯄꯅꯤꯅꯀꯣ ꯆ ꯇꯥꯔ ꯅꯛꯂꯝꯝꯕ ꯑꯣꯏꯔꯗꯤ ꯊꯣꯡꯕꯤꯕ ꯌꯥꯕ
ꯊꯧꯕ ꯍꯩꯕꯗꯨꯕꯨ
ꯍꯌꯦꯍꯣꯏ
ꯒꯥꯔꯤ ꯊꯧꯔꯒ ꯏꯄꯥ ꯏꯄꯥ ꯏꯄꯥ ꯂꯥꯎꯕꯁꯨ ꯍꯥꯏꯌꯦꯦ
ꯎꯝ ꯍꯥꯏꯌꯦ
ꯑꯩꯕꯦ ꯂꯤꯕꯤꯌꯔꯥ
ꯀꯔꯤꯟꯖꯥꯡ ꯆꯥꯕ꯭ꯔꯣ
ꯑꯩꯈꯣꯏꯔꯣ
ꯑ ꯅꯈꯣꯏ
ꯑꯌꯨꯛꯀꯤꯔꯥ ꯍꯣꯔꯦꯟꯒꯤꯦꯔꯥ ꯑꯌꯨꯛꯁ
ꯑꯁ ꯀꯧꯈ꯭ꯔꯦꯅꯦ ꯑꯁ ꯁꯪꯒꯥꯝ ꯑꯃ ꯀꯪꯕꯗ ꯆꯥꯏ
ꯑꯣ ꯑꯣ ꯍꯥꯎꯋꯔꯤꯅꯦ ꯑꯗꯨꯗꯤ
ꯎꯝ ꯉ ꯑꯩ ꯑꯩ ꯑꯩ ꯑꯦꯕ ꯍꯥꯄꯒꯥ ꯆꯥꯏ
ꯇꯔꯗꯦꯔꯗꯤ
ꯑꯦ
ꯉꯥ ꯑꯌꯥꯏꯕ ꯍꯥꯞꯄꯗꯤ ꯑꯩꯗꯤ ꯆꯥꯅꯤꯡꯗꯦ ꯍꯟꯖꯥꯡꯗ ꯀꯣ ꯃꯤ ꯃꯤꯒꯤ ꯑꯄꯥꯝꯕꯅꯦꯗꯅ ꯑꯗꯨꯕꯨ ꯗ
ꯑꯗꯨꯕꯨꯗꯤ ꯆꯝꯅꯩ ꯑꯗ ꯀꯔꯤꯒꯤꯅꯣꯕ ꯃꯤ
ꯉꯥ ꯌꯥꯏꯕꯗꯤꯀꯣ ꯇꯄ
ꯀꯔꯤꯒꯤ ꯄꯥꯝꯗꯕꯅꯣ ꯅꯪꯗꯦ
ꯉꯥ ꯌꯥꯏꯕꯗꯤꯀꯣ
ꯎꯝ
ꯆꯥꯛꯍꯥꯎꯋꯦ ꯑꯗꯨꯃꯥꯏꯅ ꯊꯣꯡꯕꯗꯣ ꯑꯩꯁꯨ ꯆꯥꯅꯤꯡꯗꯦ ꯊꯥꯎꯗ ꯈꯔ ꯉꯧ ꯊꯣꯛꯣꯛꯄꯗꯣ ꯑꯗꯨꯃꯥꯏꯅ ꯇꯧꯔꯗꯤ ꯍꯥꯎꯋꯦ ꯑꯗꯨ ꯅꯠꯇ꯭ꯔꯗꯤ ꯑꯩꯗꯤ ꯆꯥꯅꯤꯡꯗꯦ
ꯑꯩ ꯉꯥ ꯍꯥꯏꯕ꯭ꯔꯥꯅꯤ
ꯅꯪ ꯉ ꯑꯌꯥꯏꯕ ꯍꯥꯞꯄꯦ ꯍꯥꯏꯗꯨꯗꯤ
ꯁꯣꯏꯈꯤꯕꯅꯦ ꯁꯥ ꯍꯥꯏꯕꯅꯦ
ꯑꯣ ꯑꯣ ꯑꯗꯨꯗꯤ ꯆꯥꯅꯤꯡꯉꯦ ꯁꯥꯗꯤ ꯀꯪꯉꯁꯨ ꯀꯪꯗ꯭ꯔꯁꯨ ꯁꯨ ꯆꯠꯅꯤꯡꯉꯩꯗꯤ
ꯎꯝ ꯀꯩꯅꯣꯗ ꯑꯍꯥꯎꯕ ꯑꯍꯥꯎꯕ ꯂꯩꯗꯅ ꯀꯪꯒꯨꯝ ꯀꯪꯗꯕ
ꯑ ꯑꯥꯎ ꯍꯥꯎꯕꯅꯤ ꯑꯗꯨ ꯍꯟꯗꯛꯁꯦ ꯀꯔꯤ ꯀꯔꯤ ꯍꯆꯥꯡꯆꯥꯥꯒꯦ ꯆꯥꯔꯒ ꯂꯩꯒꯦ ꯅꯣꯏ
ꯑꯗꯨꯝ ꯎ ꯃꯁꯤ ꯃꯅꯥ ꯈꯔꯅꯦ ꯍꯋꯥꯏꯅꯦ ꯅꯥꯀꯨꯞꯄꯤꯒꯨꯝꯕ ꯑꯗꯨꯗꯤ ꯃꯅꯥ ꯑꯣ ꯁꯧꯒꯔꯤꯒꯨꯝꯕ ꯎꯝ ꯅꯠꯇ꯭ꯔ
ꯑꯩꯈꯣꯏꯗꯤ ꯍꯟꯗꯛꯀꯣ ꯑꯩꯈꯣꯏꯅ ꯍꯟꯗꯛ ꯌꯥꯝ ꯇꯣꯏꯅ ꯆꯥꯕꯁꯦ ꯎꯁꯣꯏ ꯆꯥꯔꯦꯀꯣ ꯍꯒ꯭ꯔꯤ ꯆꯥꯔꯦ ꯀꯔꯣꯠ ꯊꯣꯡꯉꯦ ꯃꯥꯏꯔꯦꯟ ꯃꯅꯥ ꯃꯥꯏꯔꯦꯟ ꯑꯁꯤꯨꯝꯕꯁꯦ ꯆꯥꯏ ꯍꯟꯗꯛ
ꯑꯁ ꯌꯥꯝ ꯍꯥꯎꯋꯦꯀꯣ ꯍꯥꯏꯗꯤ ꯑꯁꯣꯏꯗꯤꯈꯣꯏ ꯆ ꯊ꯭ꯔꯤ ꯆꯥ ꯗ ꯑꯗꯨ ꯑ ꯀꯣꯗꯣ
ꯑꯣ
ꯈꯔꯣ ꯑꯗꯨꯗꯤ ꯑꯩ ꯅꯍꯥꯟ ꯂꯩꯕꯗꯣ ꯆꯥꯏ ꯑꯗꯨꯝ ꯀꯩꯅꯣ ꯇꯧꯋꯦ ꯍꯥꯎꯋꯦꯝ
ꯆꯥꯅꯤꯡꯗꯦꯗꯤ
ꯑꯁꯦꯡꯕꯅꯦ ꯑꯩꯗꯤ ꯑꯗꯨ ꯆꯥꯅꯤꯡꯗꯦ ꯑꯩꯅ ꯆꯥꯅꯤꯡꯗꯕꯁꯦ ꯑꯗꯨ ꯑꯣꯏꯔꯦꯀꯣ
ꯀꯔꯤꯅꯣꯅꯦ ꯍꯥꯎꯏꯦ ꯍꯥꯏꯔꯒ ꯆꯥꯅꯤꯡꯗꯦ ꯑꯩꯁꯦ ꯀꯔꯤ
ꯍꯥꯎꯗꯤ ꯍꯥꯎꯋꯦꯕ ꯑꯗꯣ ꯑꯩꯁꯨ ꯆꯪꯅꯤꯡꯗꯦꯕ ꯃꯤꯅ ꯍꯥꯎꯋꯦ ꯍꯥꯏꯕ
ꯑꯗꯨꯗꯨꯅꯦ ꯑꯩꯅ ꯈꯪꯗ꯭ꯔꯤꯁꯦ ꯅꯪꯒꯤ ꯂꯣꯟꯒꯤ ꯑꯔꯊꯥꯗꯤ ꯑꯩ ꯈꯪꯗ꯭ꯔꯦ
ꯑꯩꯅ ꯆꯥꯅꯤꯡꯗꯕ
ꯍꯥꯎꯗꯤ ꯍꯥꯎꯋꯦ ꯆꯥꯅꯤꯡꯗꯦ ꯀꯔꯤꯅꯣ ꯈꯪꯗꯦ ꯑꯩ
ꯏꯗꯤ ꯍꯥꯎꯋꯦꯕ ꯑꯩꯒꯤꯗꯤ ꯍꯥꯎꯇꯦꯕ
ꯁꯃꯥꯏ ꯍꯥꯏꯕ꯭ꯔꯥ
ꯅꯅꯦ ꯍꯥꯎꯗꯤ ꯍꯥꯎꯋꯦ ꯑꯩꯗꯤ ꯆꯪꯅꯤꯡꯗꯦ ꯍꯥꯏꯔꯤꯁꯦ ꯄꯥꯟ ꯊꯧꯕ ꯍꯥꯥ ꯑꯣꯛꯇ ꯑꯗꯨꯗꯤ ꯍꯥꯎꯗꯤ ꯍꯥꯎꯇꯦ ꯑꯗꯨ ꯍꯥꯎꯗꯤ ꯍꯥꯎꯕꯀꯣ
ꯁꯤꯒꯨꯝꯕ ꯋꯥꯍꯩꯁꯤꯅꯦ ꯑꯩꯅ ꯀꯞꯅꯤꯡꯕꯁꯦ
ꯑ ꯁꯒ꯭ꯒꯨꯝꯝꯕ ꯑꯗꯣ ꯊꯣꯡꯉꯁꯦ ꯑꯩꯗꯤ ꯁꯧꯒ꯭ꯔꯤ ꯊꯣꯡꯉꯁꯨ ꯉꯥ ꯑꯌꯥꯏꯕꯒꯨꯝꯕ ꯍꯥꯞꯄꯗꯤ ꯆꯥꯅꯤꯡꯗꯦ ꯑꯗꯨꯝ ꯁꯧ ꯁꯧꯒ꯭ꯔꯤ ꯑꯣꯏꯔꯗꯤ ꯁꯧꯒ꯭ꯔꯤ ꯈꯛꯇ ꯊꯣꯡꯕꯀꯣ ꯑꯗꯨꯗꯤ ꯑꯃꯨꯛ ꯆꯅꯤ ꯑꯗꯨ ꯅꯠꯇꯕꯤꯗ ꯑꯁ ꯉꯥ ꯑꯌꯥꯥꯏꯕ ꯍꯥꯞꯄꯒ ꯉꯥꯔꯤ ꯌꯥꯝꯍꯜꯂꯒ ꯃꯔ ꯀꯩ ꯀꯩ ꯍꯥꯞꯄꯒ ꯊꯣꯡꯗꯣ ꯆꯥꯅꯤꯡꯗꯕ ꯍꯥꯏꯗꯤꯀꯣ
ꯎꯝ
ꯁꯧꯒ꯭ꯔꯤ ꯑꯣꯏꯔꯗꯤ ꯁꯧꯒꯔꯤ ꯈꯛꯇ ꯃꯅꯥ ꯈꯛꯇ ꯊꯣꯡꯕ ꯑꯗꯨ ꯑꯣꯏꯔꯗꯤ
ꯑ ꯋꯥꯔꯤ ꯑꯃ ꯂꯩꯕꯤꯌꯔꯥ
ꯎꯝ
ꯉꯔꯥꯡꯒ ꯑꯩꯒꯤ ꯌꯨꯝꯗꯨꯒꯤ ꯍꯧꯗꯣꯡꯁꯦ ꯃꯆꯥꯥꯛꯗ ꯀꯩꯅꯣꯗ ꯇꯤꯟꯒꯣ ꯇꯤꯟꯒꯣ
ꯑꯗꯨꯤꯟ
ꯎꯝ ꯇꯤꯟꯗꯨꯗ ꯁꯤꯔꯒ ꯂꯩꯔꯝꯃꯦ
ꯤꯟꯌꯣ
ꯇꯤꯟ
ꯗꯟ ꯌꯛ
ꯑꯣ ꯗꯤꯟ ꯍꯥꯏꯕ ꯗꯤꯟꯒꯣ ꯤꯟ ꯃꯊꯛꯇ ꯍꯥꯏꯗꯤ ꯌꯥꯝꯅ ꯋꯥꯡꯕꯗꯤ ꯅꯠꯇꯦ ꯣꯁꯥ ꯝꯝꯕꯨꯗꯤ ꯗꯤꯕꯒꯅꯦ
ꯍꯣꯏ
ꯨꯝꯕꯨꯗꯤ ꯂꯥꯝꯕ ꯐꯪꯗ꯭ꯔꯦꯕ ꯑ ꯑꯩꯉꯣꯟꯗ ꯀꯧꯋꯦ ꯑ ꯏꯗ ꯎꯝ ꯆꯪꯕꯗ ꯑꯗꯨꯝ ꯃꯅꯝꯗꯨꯅꯝ ꯊꯤꯈ꯭ꯔꯦꯗ ꯑꯩ ꯎꯗꯤ ꯑꯦꯅꯤꯒꯨꯝꯕ ꯀꯩꯅꯣ ꯇꯧꯕ ꯃꯥꯜꯂꯦ ꯍꯥꯏꯕꯗꯤ ꯌꯥꯝ ꯁꯥꯕꯅꯤꯅꯀꯣ ꯄꯨꯝꯕꯗꯣ ꯌꯥꯝ ꯌꯥꯝ ꯊꯨꯑꯦꯕ
ꯍꯣꯏ ꯇꯧꯕꯅꯦ
ꯀꯩꯅꯣ ꯇ ꯑꯩ ꯀꯩꯅꯣ ꯋꯥꯅꯁꯨ ꯀꯩꯅꯣ ꯇꯧ ꯇꯧꯕ ꯌꯥꯗꯕ ꯑꯗꯨ ꯋꯥꯗꯣ ꯑꯆꯧꯕ ꯅꯠꯇꯕꯀꯣ ꯛꯄꯥꯗ ꯇꯧꯕ ꯌꯥꯗ꯭ꯔꯦ ꯑꯗꯨꯒ ꯑꯁ ꯌꯥꯝ ꯊꯗ
ꯃꯥꯏꯅꯅ ꯊꯕ꯭ꯔꯦ ꯑꯗꯨꯗꯤ
ꯌꯨꯝ ꯄꯥꯛꯅ ꯀꯩꯅꯣ ꯀꯩꯅꯣ ꯆꯤꯡꯤꯡꯕ ꯀꯣ ꯈꯔꯄꯗ ꯄ꯭ꯂꯥꯁꯇꯤꯛꯛꯇꯅ ꯀꯩꯅꯣ ꯄꯥꯏꯔꯒ ꯑꯁ ꯄꯤ ꯂꯧꯊꯣꯛꯑꯦ ꯑꯗꯨꯒ ꯌꯕꯨꯗ ꯄꯤꯑꯦ ꯌꯕꯨꯅ ꯄ꯭ꯂꯥꯁꯇꯤꯛꯇ ꯍꯥꯞꯕꯒ ꯁ ꯂꯪꯊꯣꯛꯄ꯭ꯔꯥ ꯐꯣꯝꯖꯤꯟꯕ꯭ꯔꯥ ꯈꯪꯗꯦ ꯇꯧꯈꯤꯕ ꯌꯥꯝ ꯤ ꯑꯅꯤꯅꯦ ꯁꯤꯕ ꯅꯍꯥꯟꯁꯨ ꯑꯃꯗ ꯁꯤꯈ꯭ꯔꯦ
ꯑꯁ ꯀꯔꯤꯅꯣ ꯑꯗꯣ ꯍꯧꯗꯣ ꯍꯟꯗꯛ ꯍꯧꯗꯣꯡ ꯑꯅꯥꯕ ꯂꯩꯕꯖꯥꯠꯂꯣ
ꯅꯍꯥꯅꯦ ꯑꯁꯤ ꯑꯅꯛꯄꯒꯤ ꯀꯩꯅꯣꯗꯁꯨ ꯑꯃ ꯁꯤ ꯍꯥꯏꯕꯀꯣ ꯑꯗꯨ ꯈꯪ ꯑꯩꯗꯤ ꯑꯩꯈꯣꯏꯅ ꯈꯪꯗꯦ ꯅꯍꯥꯟꯗꯤ ꯆꯤꯡ ꯅꯥ ꯌꯥꯝ ꯀꯟꯅꯗꯤ ꯅꯥꯏꯌꯦ ꯑꯗꯣ ꯍꯟꯗꯛꯇꯤ ꯅꯥꯕ ꯎꯗꯦ
ꯉꯥꯕ ꯐꯔꯛꯑꯁꯨ ꯁꯤꯕ ꯂꯩꯕꯅꯦ
ꯑꯩꯗꯤ ꯍꯧꯗꯣꯡꯒꯕꯗꯤ ꯄꯥꯛ ꯁꯤꯗꯕꯅꯦ ꯌꯥꯝ ꯅꯥꯔꯁꯨꯀꯣ ꯑꯩꯈꯣꯏꯅ ꯑꯩꯈꯣꯏꯅ ꯈꯟꯕꯅ ꯃꯤꯅ ꯍꯤꯗꯥꯛ ꯍꯨꯒꯨꯝꯕ ꯀꯩꯅꯣ ꯃꯥꯒꯤ ꯆꯤꯟꯖꯥꯛ ꯆꯤꯟꯖꯥꯛꯇꯨꯗ ꯄꯤꯔꯒ ꯀꯩꯅꯣ ꯇꯧꯕ꯭ꯔꯅ ꯕꯨ ꯌꯦꯝꯕꯨꯅꯗꯤ ꯍꯥꯏꯗꯦ ꯑꯩꯈꯣꯏ ꯑꯌꯥꯝꯕ ꯃꯊꯛꯇ ꯂꯩꯕꯗꯣ ꯃꯥꯅ ꯍꯥꯏꯕꯗ ꯑꯩꯁꯨ ꯑꯗꯨꯝ ꯈꯟꯕ ꯍꯧꯔꯦꯕꯀꯣ ꯑꯩꯗꯤ ꯄꯥꯛꯗ ꯁꯤꯗꯦꯕ ꯑꯩꯈꯣꯏ ꯍꯧꯗꯣꯡꯗꯤ ꯌꯥꯝꯅ ꯄꯤꯛꯄꯁꯨ ꯅꯠꯇꯦ ꯌꯥꯝ ꯍꯧꯗꯣꯡ ꯐꯕꯅꯦ ꯐꯔꯕꯅꯦ
ꯎꯝ ꯑ ꯀꯔꯤ
ꯑꯩꯈꯣꯏ ꯌꯥ ꯑ ꯀꯩꯅꯣꯒꯤ ꯍꯪꯒꯥꯝ ꯑꯀꯪꯕꯒꯨꯝꯕ ꯁꯤꯒꯦꯝ ꯇꯧꯕꯗ ꯑꯣ ꯍꯋꯥꯏ ꯃꯪꯒꯟ ꯇꯤꯡꯉꯒ ꯊꯝꯕ ꯍꯋꯥꯏ ꯃꯪꯒꯟꯗꯣ ꯑꯗꯨ ꯍꯥꯞꯄꯗꯣ ꯍꯥꯎꯕ꯭ꯔꯥ ꯅꯠꯇ꯭ꯔꯒ ꯍꯪꯒꯥꯝ ꯈꯛꯇ ꯊꯣꯡꯕꯅ ꯍꯥꯎꯕ꯭ꯔꯥ ꯀꯩꯗꯧꯕ꯭ꯔꯥ ꯈꯪꯕ꯭ꯔꯅ
ꯎꯝ ꯆꯞ ꯃꯥꯟꯅꯒꯨꯝ ꯇꯧꯋꯤꯗ
ꯅꯨꯡꯉꯥꯏ ꯍꯥꯞꯄꯁꯨ ꯑꯗꯨꯝ ꯍꯥꯎꯕ꯭ꯔꯥ
ꯑꯝ ꯍꯥꯎꯕꯅꯦ
ꯑꯩꯅ ꯈꯟꯕꯗꯤ ꯍꯋꯥꯏ ꯍꯥꯞꯄꯗ ꯍꯥꯎꯔꯝꯒꯗꯧ ꯃꯥꯟꯗꯕ ꯍꯥꯏꯕꯗꯤ ꯍꯪꯒꯥꯝ ꯍꯥꯛꯇ ꯊꯣꯡꯕꯅ ꯍꯥꯎꯗꯧ ꯃꯥꯜꯂꯤ
ꯈꯪ ꯀꯥꯎꯈ꯭ꯔꯦꯅꯦ ꯑꯁ ꯑꯗꯨꯝ ꯃꯥꯟꯅꯒꯨꯝ ꯇꯧꯋꯦꯗ
ꯎꯝ
ꯅꯪ ꯊꯣꯡꯅꯤꯡꯕ꯭ꯔꯣ
ꯑꯩꯩꯁꯨꯦ ꯊꯣꯡꯅꯤꯡꯕ ꯍꯥꯏꯗꯤ ꯁꯤꯒꯨꯝꯕꯁꯦ ꯌꯥꯝ ꯊꯣꯡꯅꯤꯡꯉꯦꯕꯀꯣ ꯎꯇꯤꯒꯨꯝꯕ ꯀꯔꯤꯒꯦꯠ
ꯊꯦꯡꯈ꯭ꯔꯅꯤꯌꯦ
ꯁꯥ ꯅ ꯄꯣꯛ ꯑꯅꯤꯈꯛ ꯃꯈꯥꯏ ꯈꯛꯇ ꯊꯥꯕꯅ ꯉꯥꯏꯔꯤ
ꯎ ꯏꯁꯤꯡꯗ ꯂꯨꯞꯄꯒ ꯊꯝꯕ ꯈꯣꯠꯄ ꯑꯗꯨ ꯇꯧꯈꯤꯔꯣꯏꯗ꯭ꯔꯣ ꯑꯗꯨꯃ ꯇ ꯑꯃꯔꯅꯤ ꯍꯥꯏ
ꯍꯋꯥꯏꯗꯨꯔꯣ ꯑꯗꯨꯗꯤ ꯆꯤꯡꯕ ꯂꯩꯌꯦ ꯑꯗꯨꯒꯤꯅꯦ ꯑꯩꯅ ꯍꯥꯏꯕꯗꯣ
ꯈꯪꯗꯦ ꯊꯣꯡꯉꯣ ꯑꯗꯨꯗꯤ ꯃꯍꯥꯎ ꯇꯝꯁꯦ ꯂꯥꯛꯀꯦ
ꯑꯁ ꯑꯩꯁꯨ ꯄꯥꯝꯃꯨꯑꯦ ꯅꯪꯕꯨ ꯄꯤꯖꯅꯤꯡꯉꯥꯏ
ꯀꯔꯤꯒꯤ
ꯂꯩꯇꯦ ꯆꯥꯛ ꯂꯩꯇꯦ ꯑꯩꯈꯣꯏꯗꯤ ꯆꯦꯡꯗꯣ ꯂꯩꯔꯒ ꯆꯥꯕꯅꯤꯅ
ꯁ ꯄꯣꯔꯛꯀꯦꯅꯦ ꯆꯥꯛꯄꯗꯤ ꯑꯩ ꯌꯥꯎꯔꯒ ꯂꯥꯛꯀꯅꯤ
ꯄꯥꯝꯃꯣꯏꯕ
ꯂꯂꯣ
ꯂꯤꯛꯄ ꯅꯠꯇꯦꯀꯣ ꯂꯤꯛꯄ ꯅꯠꯇꯦ ꯁꯤꯁꯦ ꯀꯩꯅꯣꯅꯦ ꯂꯤꯛꯄ ꯅꯠꯇꯦ ꯑꯗꯨꯝ ꯎꯝ ꯂꯤꯛ ꯄꯍ ꯇꯔꯦ
ꯑꯁ ꯏꯁꯁꯥꯥꯁꯦ ꯅꯍꯥꯗ ꯎ ꯃꯥꯜꯦ ꯁꯤꯒꯨꯝꯕ ꯋꯥꯍꯩ ꯇꯥꯕꯗ ꯑ ꯅꯪꯅ ꯍꯥꯏꯗꯣꯛꯄꯁꯤꯅ ꯆꯥꯠ ꯥꯠ ꯑꯣꯏꯕ
ꯂꯤꯛꯄ ꯅꯠꯇꯦꯀꯣ ꯑꯩ ꯑꯩ ꯂꯤꯛꯄ ꯍꯩꯇꯦ ꯑꯩ ꯄꯣꯠ ꯆꯩ ꯂꯤꯛ ꯄꯥꯏꯗꯦ ꯃꯤꯉꯣꯟꯗ ꯄꯤꯊꯣꯛꯄꯗꯣ ꯃꯤꯉꯣꯟꯗ ꯄꯤꯊꯣꯛꯄꯗꯣ ꯉꯝꯗꯕ ꯑꯗꯨꯒꯤꯅꯦ ꯂꯤꯛ ꯄꯅꯠꯇꯦ ꯑꯩ
ꯆꯃꯁ ꯈꯪ ꯈ
ꯑꯩꯁꯦ ꯀꯔꯤ ꯀꯔꯤꯅꯣ ꯊꯕꯛ ꯌꯥꯝ ꯁꯨꯅꯤꯡꯉꯦꯕꯀꯣ ꯑꯗꯨꯕꯨ ꯇꯥꯟꯕ ꯁꯨꯅꯤꯡꯉꯥꯏ ꯑꯗꯨꯒꯤꯅꯦ
ꯑꯥ ꯑꯩ ꯑꯩꯒ ꯆꯞ ꯃꯥꯟꯅꯔꯦ ꯆꯥꯛꯀꯨꯝꯕꯁꯦ ꯌꯥꯝ ꯆꯥꯔꯗꯤ ꯄꯨꯛꯁꯦ ꯊꯜꯂꯦ
ꯎꯝ ꯇꯧꯕꯅꯦ ꯏꯁꯤꯡ ꯈꯧꯔꯥꯡꯕꯀꯥꯟꯗ ꯏꯁꯤꯡ ꯊꯛꯑꯗꯤ ꯌꯥꯝ ꯅꯨꯡꯉꯥꯏꯕꯅꯦ
ꯈꯪꯗꯦꯅꯦ ꯋꯥꯊꯤꯒꯤ ꯑꯣꯖꯥ ꯑꯅꯤꯁꯦ ꯄꯨꯟꯕꯃꯥꯜꯂꯦ ꯍꯧꯖꯤꯛꯁꯦ
ꯍ ꯉꯥꯏꯍꯥꯛ ꯅꯣꯛꯁꯦꯅ ꯇꯧꯕꯅꯤꯗ ꯁꯤꯕꯨ ꯅꯠꯇ꯭ꯔꯥ
ꯃꯥꯅꯦ ꯃꯥꯅꯦ
ꯊꯩꯕꯣꯡ ꯃꯔꯨꯗꯣ
ꯑ
ꯑꯗꯨꯗꯣ ꯐꯨꯠꯂꯒ ꯃꯦꯠꯄ ꯌꯥꯝ ꯍꯥꯎꯕꯅꯤꯀꯣ
ꯑꯣ ꯆꯥꯔꯦ ꯅꯍꯥꯟꯅꯦ ꯑꯩꯁꯦ ꯏꯅꯝꯃꯅ ꯌꯨꯝꯗ ꯂꯩꯔꯀꯥꯟꯗ ꯏꯅꯝꯃꯗꯤ ꯏꯅꯝꯃꯁꯨꯅꯦ ꯑꯁꯤꯒꯨꯝꯕꯁ ꯇꯧꯕ ꯌꯥꯝ ꯍꯩꯌꯦ ꯖꯥꯠ ꯖꯥꯠ ꯁꯦꯝꯃꯒꯀꯣ ꯑꯗꯨꯝ ꯄꯤꯕꯅꯦ ꯍꯥꯏꯗꯤ ꯃꯦꯠꯂꯀꯥꯟꯗ ꯌꯦꯔꯨꯝ ꯃꯥꯟꯕꯅꯦ ꯌꯦꯔꯨꯝꯒꯤ ꯃꯦꯠꯄꯗꯣ
ꯑꯧ ꯃꯥꯟꯕꯅꯦ ꯑꯗꯨꯒ ꯑꯗꯨꯒꯤ ꯀꯩꯅꯣꯗꯣ ꯄꯣꯡꯐꯥꯏ ꯃꯅꯥꯗꯣ ꯑꯗꯨ ꯍꯥꯞꯄꯣ ꯌꯥꯝ ꯍꯥꯎꯕꯅꯦ
ꯑꯩꯈꯣꯏ ꯏꯊꯛꯇ ꯂꯩꯕ ꯏꯌꯥꯝꯕꯁꯨ ꯑꯌꯥꯝꯕꯗꯣ ꯃꯥꯁꯨ ꯑꯁꯤꯒꯨꯝꯕꯁꯦ ꯆꯕ ꯅꯍꯥꯟ ꯌꯨꯝꯕꯨꯅ ꯊꯩꯕꯣꯡꯁꯦ ꯄꯤꯌꯦꯕ ꯑꯩꯈꯣꯏꯗ ꯆꯥꯎꯑꯣꯅ ꯈꯔ ꯆꯥꯏ ꯑꯥ ꯅꯍꯥꯟ ꯄꯤ ꯍꯥꯏꯕꯗꯣ
ꯑ ꯑ
ꯑꯗꯥ ꯃꯔꯨꯗꯣ ꯊꯝꯃꯣ ꯃꯥ ꯂꯧꯒꯦ ꯂꯧꯈꯤꯕꯅꯦ
ꯎꯥ ꯑꯗꯨꯣ ꯃꯦꯠꯂꯒ ꯄꯤꯔꯛꯇ꯭ꯔꯣ ꯍꯥꯏꯁꯦ ꯀꯩ ꯐꯠꯇꯦꯍꯦ ꯃꯣꯏꯁꯨ
ꯀꯌꯥꯅꯣ ꯃꯔꯤ ꯑꯥ ꯇꯔꯨꯛ ꯈꯛꯇꯅꯤ
ꯇꯔꯨꯛ ꯑꯣꯏꯔꯁꯨ
ꯑꯁ ꯀꯔꯤ ꯑꯩꯗꯤ ꯌꯥꯝ ꯀꯩꯅꯣ ꯇꯧꯗꯦꯗ ꯌꯥꯝ ꯄꯥꯝꯕꯁꯨ ꯑꯣꯏꯗꯦꯗꯥ
ꯗꯨꯁꯨ ꯄꯥꯝꯕꯥ ꯄꯥꯝꯗꯕ ꯌꯦꯟꯅꯔꯒ ꯆꯥꯒꯗꯕꯅꯦ ꯁꯨꯃꯤꯟꯅꯕ ꯕ ꯌꯥꯡꯏ ꯆꯥꯃꯤꯟꯅꯕ ꯍꯥꯎꯋꯤ ꯍꯥꯏꯕꯗꯣ ꯈꯪꯗꯦ
ꯑꯁ ꯅꯪꯁꯦ ꯌꯥꯝꯖꯥꯠ ꯖꯥꯠꯇꯤ ꯈꯪꯉꯦ
ꯄ꯭ꯔꯃꯥꯟꯅꯦꯁꯦ ꯏꯄꯥ ꯏꯄꯨꯒꯤ ꯃꯇꯝꯗꯒꯤ ꯉꯥꯡꯅꯔꯕ ꯋꯥꯅꯤ
ꯍꯥꯎꯋꯤ ꯁꯨꯃꯤꯟꯅꯕ ꯌꯥꯡꯏ
ꯊꯛꯃꯤꯟꯅꯕ ꯉꯥꯎꯋꯤ
ꯑꯗꯨꯒ ꯍꯧꯖꯤꯛ ꯆꯠꯅꯕꯗꯤꯀꯣ ꯁꯨꯃꯤꯟꯅꯕ ꯕ ꯌꯥꯡꯏꯤ ꯆꯥꯃꯤꯟꯅꯕ ꯄꯨꯛ ꯊꯟꯗꯦ ꯍꯥꯏꯔꯁꯨ ꯂꯩꯌꯦ ꯑꯃ
ꯈꯪꯉꯦꯀꯣ
ꯈꯪꯉꯦ ꯈꯪꯉꯦ ꯑꯗꯣ ꯀꯩꯅꯣꯅꯦꯅꯦ ꯑꯩ ꯅꯪꯉꯣꯟꯗ ꯍꯥꯏꯒꯦ ꯇꯧꯕꯗꯣ ꯑꯁ ꯑꯃꯨꯛ ꯀꯥꯎꯔꯅꯦ ꯅꯪ ꯍꯥꯏꯕꯤꯕ ꯇꯥꯔꯦ
ꯑꯣ ꯑꯣ ꯑꯗꯨꯒꯤꯗꯨꯔꯣ ꯍꯣꯏ ꯍꯣꯏ ꯈꯪꯉꯦ ꯈꯪꯉꯦ
ꯍꯣꯔꯦꯟ ꯍꯣꯔꯟꯅ ꯀꯣꯟꯅ ꯇꯞꯅ ꯈꯪꯅꯁꯦ
ꯑꯗꯨꯅꯦ
ꯎꯝ
ꯑ ꯑꯁ ꯑꯩꯁꯦ ꯀꯔꯤꯒꯤꯅꯣꯅꯦ ꯍꯥꯏꯒꯦꯗꯤ ꯇꯧꯕꯅꯤꯅꯦ
ꯎꯝ ꯀꯥꯎꯔꯕꯕ꯭ꯔꯥ
ꯀꯧꯔꯦ ꯋꯥꯔꯤꯔꯤ ꯑꯣꯏꯔꯒ ꯇꯧꯔꯒ ꯀꯥꯎꯔꯦ ꯁꯥꯎꯕ ꯌꯥꯗꯔꯦ
ꯍ ꯂꯤꯂꯤ ꯂꯤꯅꯤꯡꯕ ꯀꯥꯎꯗꯤ ꯀꯥꯎꯒꯟꯕ ꯅꯪꯁꯦꯀꯣ
ꯎꯝ
ꯑꯗꯨꯗꯤ ꯀꯔꯤ ꯀ ꯑꯣꯏꯁꯤꯔꯥ
ꯀ ꯀꯥꯕ ꯃꯇꯪꯒꯤ ꯩ ꯊꯩꯕꯤꯌꯣꯔꯥ
ꯑꯩꯁꯨ ꯇꯥꯅꯤꯡꯉꯦ ꯑꯗꯨꯝꯕꯗꯣ
ꯑꯁ ꯑꯉꯥꯡ ꯀꯩꯅꯣ ꯑꯣꯏꯔꯤꯉꯩꯗꯅꯦ ꯁ꯭ꯀꯨꯜ ꯀꯥꯕꯗ ꯑꯩꯈꯣꯏ ꯁ꯭ꯀꯨꯜꯒꯤ ꯀꯩꯅꯣ ꯆꯜꯂꯦꯕꯀꯣ
ꯀꯣꯏꯕ
ꯀꯣꯏꯕ ꯆꯠ ꯄꯤꯛꯅꯤꯛ ꯆꯠꯄ
ꯑꯝ
ꯇꯨꯔꯦꯟ ꯃꯄꯥꯟꯗ ꯇꯨꯔꯦꯟꯗ ꯆꯠꯕꯅꯤ ꯑꯗꯨ ꯀꯩꯅꯣꯅꯦ ꯈ ꯂꯥꯕꯒ ꯆꯠꯂꯦ ꯑꯩꯈꯣꯏ ꯈꯨꯟꯒꯤ ꯑꯩꯈꯣꯏ ꯍꯥꯏꯗꯤ ꯐꯤꯝꯒꯨꯝꯕ ꯑꯃ ꯂꯩꯕꯗꯥꯏꯅꯦ ꯇꯦꯛꯇꯔ ꯁꯥꯕꯗꯣ ꯇ
ꯏꯍꯟ ꯁꯥꯕꯗꯣ ꯎꯆꯦꯛ ꯁꯥꯕꯗꯨ ꯀꯣ
ꯎꯝ ꯃꯥꯒꯦ ꯏꯁꯀꯨ ꯀꯥꯔꯥꯏꯗꯅꯦ ꯀꯩꯅꯣ ꯇꯧꯕꯗꯣ ꯑꯗꯨꯁꯨ ꯆꯥꯛꯀꯁꯦ ꯌꯨꯝꯗ ꯄꯨꯔꯒ ꯆꯠꯄꯅꯦ ꯏꯟꯁꯥꯡꯗꯤ ꯑꯥꯗ ꯊꯣꯡꯉꯒꯌꯥꯝ ꯆꯠꯃꯤꯟꯅꯕꯀꯣ ꯇꯤꯐꯤꯟ ꯄꯔꯒ ꯑꯣ ꯍꯥꯏꯗꯤ ꯏꯆꯦꯅ ꯏꯆꯦꯁꯨ ꯀꯥꯏꯔꯦꯕꯀꯣ ꯅꯍꯥꯟꯁꯤꯗ ꯂꯥꯏꯌꯦꯡꯒ ꯂꯥꯛꯄꯗꯣ ꯑꯣ ꯀꯩꯅꯣ ꯇꯧꯕꯅꯦ ꯃꯌꯥꯝ ꯍꯦ ꯆꯥꯛ ꯇꯤꯐꯤꯟ ꯄꯨꯔꯒ ꯆꯠꯁ ꯌꯥꯝ ꯅꯨꯡꯉꯥꯏ ꯑꯗꯨ ꯀꯥꯎꯗꯤ ꯀꯥꯎꯈ꯭ꯔꯦ ꯌꯥꯝ ꯄꯤꯛꯄꯅꯤꯅ ꯌꯥꯝ ꯑꯉꯥꯡ ꯑꯣꯏꯕꯅꯤꯅ ꯏꯁꯩꯒ ꯊꯥꯔꯒꯀꯣ ꯂꯝꯕꯤ ꯁꯣꯔꯣꯛ ꯆꯠꯄꯗꯣ ꯃꯤ ꯃꯌꯥꯝ ꯀꯥꯏꯔꯦ ꯑꯗꯨꯝꯊꯪꯗ ꯁ꯭ꯀꯨꯜ ꯑꯐꯥꯎꯕ ꯑꯃ ꯐꯥꯎꯕ ꯑꯃ ꯑꯣꯏꯕꯅꯦ ꯑꯗꯨ ꯃꯇꯝꯗ ꯑꯩꯈꯣꯏ ꯑꯦꯔꯤꯌꯥ ꯑꯩꯈꯣꯏ ꯖꯒꯥꯗ
ꯎꯝ
ꯑ ꯌꯥꯝ ꯅꯨꯡꯉꯥꯏꯕꯅꯦ
ꯑꯁ ꯑꯩꯈꯣꯏꯁꯨ ꯆꯠꯂꯛꯑꯦ ꯑꯗꯨꯝꯕꯗꯣ ꯅꯨꯡꯉꯥꯏꯌꯦꯀꯣ
ꯎꯝ ꯑꯩꯗꯤ ꯃꯆꯤꯟ ꯃꯅꯥꯎꯅꯦꯕ ꯁ꯭ꯀꯨꯜ ꯄꯨꯕꯗꯣ ꯎꯆꯦꯛ ꯁꯥꯕꯗꯨꯅ
ꯎꯝ
ꯎꯆꯦꯛ ꯁꯥꯕꯁꯨ ꯑꯗꯨꯝ ꯃꯌꯥꯝꯕ ꯑꯃ ꯂꯩ ꯎꯆꯦꯛ ꯁꯥꯕꯒꯤ ꯃꯌꯥꯝꯕꯀꯣ ꯄ꯭ꯔꯤꯟꯁꯤꯄꯥꯜ ꯑꯣꯏꯕ꯭ꯔꯥ ꯀꯩꯅꯣ ꯈꯪꯗ꯭ꯔꯦ ꯑꯗꯨ ꯃꯕꯥꯅꯤꯅ ꯄꯨꯃꯤꯟꯅꯕ ꯁ꯭ꯀꯨꯜꯗꯣ
ꯑ
ꯑꯗꯣ ꯎꯆꯦꯛ ꯁꯥꯕ ꯀꯩꯅꯣꯗꯗꯤ ꯑꯁ ꯌꯥꯝ ꯅꯨꯡꯉꯥꯏꯕꯅꯦ ꯋꯥꯔꯤ ꯂꯤꯕꯀꯣ ꯆꯠꯊꯤꯗꯕꯅꯦ ꯐꯨꯔꯁꯨꯀꯣ ꯃꯥꯗꯤ ꯗꯣ ꯑꯝꯇ ꯄꯥꯏꯔꯣꯏ ꯇꯥꯄꯔ ꯁ ꯑꯇ ꯄꯔ ꯃꯥꯗꯤ ꯎ ꯐꯨꯒꯗꯕ ꯑꯣꯏꯔꯁꯨ ꯃꯥꯒꯤ ꯈꯨꯠꯅꯀꯣ ꯑꯩꯈꯣꯏ ꯃꯅꯤꯡꯗ ꯀꯔꯤ ꯀꯧꯕ꯭ꯔꯥ ꯅꯝꯒꯟꯅꯕ꯭ꯔꯥ
ꯑꯥ ꯑꯥ ꯉꯪꯒꯅꯤ
ꯅꯪꯍꯥꯛ
ꯅꯪꯒꯟꯕ꯭ꯔꯥ ꯂꯨꯈ꯭ꯔꯥ ꯀꯩꯅꯣ
ꯄꯨꯈꯝ ꯍꯥꯏꯕ꯭ꯔꯥ
ꯂꯨꯈꯝ ꯍꯥꯏꯕꯗꯤ ꯀꯣꯛꯈꯤꯕ ꯃꯅꯤꯡꯗꯣ
ꯀꯣꯛꯀꯦꯅꯤ ꯑꯣ ꯎ ꯅꯝꯒꯟꯀꯣ
ꯅꯪꯒꯟ ꯅꯪꯒꯟ
ꯅꯪꯒꯟ ꯑꯣꯛꯑꯣ ꯃꯥꯅꯦ ꯄ ꯄꯨꯕꯗ ꯅꯪꯒꯟꯗꯅꯦ ꯇꯧꯔꯤꯗ ꯃꯥꯁꯨ ꯌꯥꯝ ꯅꯥꯕꯅꯦ ꯑꯗꯨ ꯃꯍꯧꯁ ꯃꯥꯒꯦ ꯀꯩꯅꯅꯤꯗ ꯆꯁꯦ ꯑꯇ ꯑꯣ ꯑꯆꯧꯕꯁꯤꯡꯒꯨꯝꯕꯗꯤ ꯑꯗꯨꯝ ꯐꯨꯕ ꯈꯣꯠꯄꯁꯨ ꯌꯥꯎꯋꯤ ꯑꯗꯣ ꯍꯥꯏꯣꯏꯗꯤ ꯌꯥꯝ ꯄꯤꯛꯑꯦꯕ ꯑꯗꯨ ꯃꯗꯣ
ꯑꯥ
ꯀꯩꯅꯣ ꯇꯧꯋꯦꯗ ꯑꯁ ꯋꯥꯔꯤꯒꯁꯦ ꯌꯥꯝ ꯂꯤꯕꯅꯦ ꯍꯥꯏꯗꯤ ꯁ꯭ꯀꯨꯜ ꯁꯨꯇꯤ ꯊꯥꯔꯝꯗꯥꯏꯒꯨꯝꯕꯁꯦ ꯎ ꯑꯆꯧꯕꯁꯨ ꯂꯩꯕ ꯎꯄꯥꯥꯝꯕꯤ ꯑꯗꯨ ꯒ꯭ꯔꯥꯎꯟꯗꯨꯗ ꯑꯗꯦ ꯑꯃꯄꯥ ꯑꯃꯄꯥ ꯀꯕ ꯀꯩꯅꯣ ꯁꯦꯡꯗꯣꯡ ꯀꯩꯅꯣ ꯇꯧꯒꯅꯤ ꯈꯨꯟꯍꯟꯒꯅꯤ ꯑꯗꯨ ꯐꯖꯅ ꯊꯝꯍꯜꯂꯒ ꯀꯨꯏꯔꯣꯏ ꯑꯗꯨꯗ ꯇꯧꯕꯁꯨ ꯆꯤꯇꯤ ꯂꯥꯛꯑꯣ ꯑꯩ ꯋꯥꯔꯤ ꯂꯤꯕ ꯃꯇꯝ ꯂꯥꯛꯑꯦ ꯑꯦꯎꯔꯦ ꯍꯥꯏ ꯑꯗꯨꯗꯤ ꯀ꯭ꯂꯥꯁ ꯃꯗꯒꯁꯤ ꯆꯪꯗ꯭ꯔꯦ ꯃꯄꯥꯟꯗꯀꯣ ꯕꯦꯒꯀ ꯄꯨꯔꯒ ꯃꯄꯥꯟ ꯅꯨꯡꯉꯥꯏꯗꯅ ꯅꯨꯡꯁꯥ ꯁꯥꯔꯁꯨ ꯀꯩꯅꯣ ꯎ ꯄꯥꯝꯕꯤ ꯃꯈꯥꯗ ꯐꯝꯕꯅꯤꯅꯀꯣ ꯑꯁ ꯑꯩꯈꯣꯏꯅ ꯐꯝꯃꯦ ꯑꯗꯨꯗ ꯇꯨꯝ ꯃꯅꯥꯁꯤꯡꯗꯨ ꯂꯩꯩꯅ ꯅꯥꯄꯤ ꯃꯌꯥꯝꯗꯣ ꯇ ꯃꯔꯗ ꯑꯩꯈꯣꯏ ꯐꯝꯍꯜꯂꯛꯑꯦ ꯑꯗꯨꯒ ꯑꯁ ꯃꯥꯅ ꯋꯥꯔꯤ ꯂꯤꯕꯗ ꯌꯥꯝ ꯅꯨꯡꯉꯥꯏꯕꯅꯦ ꯑꯣꯖꯥ ꯑꯣꯖꯥꯗꯣ ꯍꯧꯖꯤꯛꯇꯤ ꯃꯌꯨꯝ ꯐꯥꯎ ꯄꯥꯟꯗ꯭ꯔꯤ ꯇꯥꯔꯕꯔ ꯍꯜꯂꯣ